ꯎ ꯑꯣ ꯇꯥꯏ ꯇꯥꯏ
ꯑꯦ ꯑꯩꯗꯤ ꯉꯁꯥꯏ ꯅꯣꯏ ꯀꯔꯤ ꯇꯧꯈ꯭ꯔꯕ ꯖꯥꯠ꯭ꯔꯥꯅ
ꯑ ꯑꯩꯅ ꯅꯝꯕ ꯊꯤꯔꯣ ꯍꯦꯛ ꯊꯤꯔꯒ ꯂꯩꯕꯔ ꯍꯦꯡꯉꯣ
ꯑꯉꯥꯡꯈꯣꯏ ꯀꯔꯤ ꯇꯧꯕꯒꯤꯁꯨ ꯁꯨꯇꯤ ꯊꯥꯕꯅꯣ
ꯑꯩ ꯌꯦꯝ ꯁꯅꯔꯒ ꯂꯩꯕꯒꯤꯅꯦ
ꯅꯠꯇꯦ ꯀꯔꯤ ꯀꯔꯤ ꯁꯨꯇꯤꯅꯣ ꯍꯥꯏꯕ
ꯍꯥ ꯌꯥꯟ ꯁꯣꯟ ꯁꯨꯇꯤ ꯊꯥꯕꯗꯣ ꯍꯌꯦꯡꯅ ꯀꯣꯛ ꯀꯥꯒꯅꯦꯕ
ꯑꯦ
ꯉꯂꯥꯡ ꯑ ꯕꯤꯕꯤ ꯑ ꯂꯥꯎ ꯂꯥꯏꯕꯗꯣ ꯃꯥꯅꯃꯤ ꯃꯣꯔꯤꯔꯤꯕꯗꯂ ꯄꯥꯅꯤ ꯄ꯭ꯔꯥꯏꯖ ꯐꯥꯔꯁ ꯐꯥꯔꯁ ꯂꯧꯋꯦ ꯑꯗꯣ ꯗ꯭ꯔꯥꯛ ꯑꯃ ꯑꯃ ꯄꯨꯔꯛꯑꯦ
ꯑꯦ ꯖꯥꯔ ꯑꯦ ꯑꯁ ꯌꯥꯝ ꯐꯥꯏꯌꯦꯅꯦ ꯍꯦꯍꯦꯍꯦ ꯍꯦꯍ ꯃꯤꯃꯔꯔꯤꯕꯏ ꯆꯪꯉꯛꯇ
ꯍꯣꯏ ꯃꯣꯔꯔꯤꯕꯥꯁ ꯉꯥꯛꯇ ꯐꯥꯔ ꯂꯥꯎꯕ ꯁꯥꯏꯗ ꯁꯒꯑꯒꯦ ꯂꯥꯎꯜꯗ꯭ꯔꯦꯅꯦ
ꯑꯦ ꯐꯔꯦ ꯐꯔꯦ ꯃꯣꯔꯥꯄꯔꯁꯦꯁ ꯂꯎꯔꯗꯤ ꯃꯤꯁꯨ ꯌꯥꯝ ꯅꯤꯅꯥ ꯑꯗꯨꯗꯗꯤ
ꯍꯣꯏ ꯃꯤ ꯌꯥꯃꯦ ꯍꯣꯏ ꯕꯒꯦ ꯀ꯭ꯂꯥꯁ ꯔꯣꯝꯃꯦ ꯃꯤ ꯇ꯭ꯋꯦꯟꯇꯤ ꯀꯝꯄꯤꯇꯤꯁꯟꯅ ꯌꯥꯎꯋꯦ ꯍꯥꯏ
ꯑꯦ ꯑꯁ ꯌꯥꯝ ꯍꯩꯔꯛꯦ ꯌꯥꯝ ꯍꯩꯔꯛꯦ ꯑꯗꯨꯗꯤ
ꯎꯝ ꯑ ꯇꯤ ꯂꯩ ꯍꯣꯗꯦ ꯃꯤ ꯎꯝ ꯊꯥꯔꯇꯤꯟ ꯌꯥꯎꯋꯦ ꯍꯥꯏ
ꯑꯣ
ꯃꯉ ꯀꯝꯄꯤꯇꯤꯁꯟꯗ
ꯑꯦ ꯑꯣ ꯌꯥꯝ ꯍꯥꯏꯔ ꯑꯗꯨꯗꯤ
ꯍꯣꯏ ꯆꯥꯛ ꯑꯃ ꯑꯃꯝꯣꯔꯛꯣꯔꯛꯑꯒ ꯂꯩꯁꯦ
ꯎꯝ ꯎ
ꯉꯁꯤ ꯅꯁꯨ ꯀ ꯆꯠ ꯀꯩꯅꯣ ꯇꯧꯗꯦ ꯍꯥꯏꯕ ꯑꯗꯨꯝ ꯂꯩꯌꯦ ꯍꯥꯏꯕ ꯌꯨꯝꯗ
ꯍꯨꯝꯐꯝꯝꯗ ꯑꯗꯨꯧ ꯅꯪ ꯁꯨꯕꯒꯦ ꯇꯨ ꯊ ꯇ ꯑꯕ ꯌꯥꯗꯕ ꯑꯦꯗꯝ ꯂꯑꯦ ꯉꯁꯥꯏ ꯊ ꯁꯥ ꯀꯪꯍꯜꯂꯦ ꯅꯨꯡꯁꯥ ꯁꯥꯏꯌꯦꯅꯥ ꯎꯝ ꯀꯔꯤ ꯍꯥꯏꯕ ꯋꯥ ꯃꯄꯥꯟꯗ ꯊꯝꯃꯒꯦ ꯅꯣꯡ ꯁꯨꯕꯒꯦ ꯑꯥ ꯑꯃ ꯋꯥꯟ ꯅꯪꯅ ꯊꯥꯡꯈꯕ꯭ꯔꯥ
ꯑꯧ ꯑꯁꯤꯗꯁꯨ ꯅꯣꯡ ꯁꯨꯕꯒꯤ ꯐꯤ ꯁꯨꯕ ꯌꯥꯗꯕꯒꯤ ꯍꯧꯖꯤꯛꯅꯥ ꯐꯤ ꯁꯨꯔꯤꯌꯦ
ꯑꯝ ꯍꯨꯝ ꯍꯨꯝ
ꯉꯁꯥꯏ ꯊꯕꯛ ꯇꯧꯕ ꯃꯅꯨꯡꯗ ꯐꯝ ꯐꯝ ꯐꯝꯃꯒ ꯇꯨꯝ ꯇꯨꯝ ꯇꯨꯝꯃꯒ ꯃꯄꯥꯅ ꯃꯤꯇꯤꯡ ꯆꯠꯈꯤꯕ ꯑꯩꯈꯣꯏ ꯑꯩꯈꯣꯏ ꯁꯥꯒꯩꯏꯒꯤ
ꯑꯣ
ꯑꯩꯈꯣꯏ ꯑꯩꯈꯣꯏ ꯀ ꯀꯥꯏꯈꯣꯡ ꯀꯥꯏꯈꯣꯡ
ꯑꯣ ꯑꯣ ꯑꯣ ꯑꯣ
ꯑꯗꯨꯁꯨ ꯃꯤꯇꯤꯡ ꯂꯩꯑ ꯑꯩꯖ ꯍꯥꯞꯄꯤꯔꯂꯤ ꯃꯤꯇꯤꯡ ꯂꯩꯑꯦꯅ ꯆꯠꯈꯤꯑ
ꯑꯣ ꯣꯏ ꯐꯟꯗꯒ
ꯑ ꯈꯨꯟ ꯀꯩꯅꯣ ꯇ ꯑꯩꯈꯣꯏ ꯈꯨꯟꯗꯅ ꯅꯠꯇꯦ ꯈꯨꯟ ꯑꯁꯤ ꯑꯩꯈꯣꯏ ꯈꯨꯟ ꯃꯅꯤꯡꯗ ꯂꯩꯕ ꯈꯨꯟꯗ
ꯑꯣ ꯑ ꯍ
ꯑ ꯑꯣꯛꯁꯥ ꯆꯥꯒꯅꯤ ꯍꯥꯏꯌꯦ ꯃꯣꯏꯗꯣ ꯑꯣꯛꯍꯜꯂꯒꯥ
ꯑꯥ ꯑꯥ ꯑꯝ ꯃꯤ ꯌꯥꯝꯃꯒꯤ ꯃꯥꯜꯂꯦꯀꯣ ꯑꯣ ꯍꯥꯟꯅꯥ ꯍꯥꯜꯂꯥꯗꯤ
ꯑꯈꯣꯏ ꯁꯒꯩꯗꯤ ꯃꯤ ꯌꯥꯝꯃꯦ ꯑꯝ
ꯑꯣ ꯑꯣ ꯑꯣꯝꯗꯤ ꯀꯌꯥꯒꯤ ꯂꯥꯎꯕꯒꯤꯔꯥ
ꯈꯪꯗꯦ ꯑꯗꯨꯒꯨꯝꯕꯗꯤ ꯁꯤꯟꯕꯅꯤꯅ ꯒ꯭ꯌꯥꯟ ꯇꯥꯗꯦ
ꯎꯝ ꯎꯝ ꯑꯗꯨꯝ ꯂꯩꯕꯒꯦꯁ ꯀꯤꯁꯨ ꯇꯧꯕ ꯌꯥꯗꯕ ꯐꯤꯁꯨ ꯁꯥꯕ ꯌꯥꯗꯕ ꯑꯗꯨꯝ ꯂꯩꯌꯦ ꯑꯉꯥꯡꯅ ꯌꯥꯝ ꯁꯥꯊꯤ ꯃꯥꯡꯕꯒꯤ ꯀꯔꯤꯁꯨ ꯇꯧꯕ ꯌꯥꯗꯦꯕ
ꯍꯝ
ꯑꯣ
ꯑꯩꯁꯨ ꯐꯤꯁꯨ ꯁꯥꯕ ꯌꯥꯗꯦ ꯀꯩꯝ ꯇꯧꯕꯁꯨ ꯌꯥꯗꯦ
ꯎꯝ ꯅꯪꯗꯤ ꯑꯥ ꯑꯦꯛꯖꯥꯝ ꯒꯨꯝꯕꯗꯤ ꯇꯅꯥꯎꯅ ꯑꯥ ꯑꯣꯖꯥꯒꯨꯝꯕꯈꯣꯏ ꯊꯣꯛꯅꯤꯡꯉꯥꯏꯗꯣ ꯊꯥ ꯐꯝ ꯐꯝꯐꯝ ꯂꯩꯇꯦ ꯌꯥꯎꯅꯤꯡꯉꯥꯏꯗꯣ
ꯂꯩꯇꯦ ꯍꯧꯖꯤꯛꯇꯤ
ꯑꯣ
ꯍꯧꯖꯤꯛ ꯀꯧꯕ ꯃꯇꯝ ꯅꯠꯇ꯭ꯔꯤꯌꯦ ꯃꯇꯝ ꯃꯇꯝ ꯂꯩꯌꯦ ꯀꯧꯕ ꯃꯇꯝ
ꯎꯝ ꯑꯗꯣꯔꯥ
ꯍꯧꯖꯤꯛ ꯍꯥꯀꯨꯝ ꯀꯥꯎꯈꯤꯕꯗ ꯑꯩ ꯌꯥꯎꯕ ꯌꯥꯗꯦ
ꯑꯣ ꯍꯥ
ꯑꯦ ꯍꯥꯀꯨꯝ ꯀꯧꯈꯤꯕꯗꯨꯗꯤ ꯑꯩ ꯌꯥꯎꯕ ꯌꯥꯗꯦ
ꯀꯔꯤꯒꯤ
ꯁꯥꯔꯇꯤꯐꯤꯀꯦꯠ ꯂꯩꯇꯕꯒꯤ ꯑꯉꯥꯡ ꯑꯉꯥꯡ ꯈꯣꯏꯗꯥ ꯇꯥꯛꯀꯗꯧꯕ ꯑꯣꯏꯕꯒꯤ ꯑꯉꯥꯡ ꯃꯆꯥ ꯃꯆꯥꯗ
ꯑꯣ ꯀꯥꯔꯤꯒꯤ ꯁꯔꯇꯤꯐꯤꯀꯦꯠ ꯂꯥꯏꯗꯥꯕꯒꯤꯔ
ꯑꯥꯎ
ꯅꯥꯇꯦ ꯀꯔꯤ ꯊꯥ ꯀ꯭ꯂꯥꯁꯁꯗꯕꯒ ꯇꯔꯄꯥ ꯍꯣꯇꯜ ꯂꯩ ꯑꯣ ꯑꯗꯨꯒꯨꯝꯕ ꯅꯨꯡꯉꯥꯏꯇꯦ
ꯎꯝ ꯗꯥꯠ ꯂꯩꯇꯦ
ꯑꯣ ꯀꯔꯤꯗꯤ
ꯗꯥꯥꯏ ꯇꯧꯗꯦ ꯑꯩ
ꯑꯣ
ꯑꯁ ꯅꯪꯗꯤ ꯑꯃꯨꯛꯀꯗꯤ ꯂꯧꯕ ꯌꯥꯗꯦ
ꯇꯧꯕ ꯌꯥꯏ ꯆꯍꯤ ꯑꯅꯤ ꯆꯪꯒꯅꯤ ꯄꯩꯁꯥꯗꯤ ꯃꯤ ꯃ꯭ꯌꯥꯝ ꯃ꯭ꯌꯥꯝ ꯆꯪꯉꯦ ꯑꯗꯨ ꯄꯩꯁꯥ ꯂꯩꯇꯕ
ꯑꯣ ꯑꯗꯨ ꯅꯣꯏ ꯇ꯭ꯔꯥꯏ ꯇꯧꯑꯣꯅꯥ ꯍꯧꯖꯤꯛ ꯑꯥ ꯃꯇꯝ ꯂꯩꯕ ꯃꯇꯝꯗ ꯑꯩꯈꯣꯏ ꯅꯨꯄꯤ ꯑꯃꯗꯤ ꯌꯨꯝ ꯄꯥꯟꯕ ꯂꯣꯏꯔꯕ ꯃꯇꯝꯗꯒꯤꯅ ꯑꯗꯨꯝ ꯇꯄꯅꯤ
ꯑꯥ ꯆꯠꯄꯥ ꯌꯥꯏ ꯄꯩꯁꯥ ꯂꯩꯇꯕꯒꯤꯅꯦ ꯄꯩꯁꯥ ꯄꯩꯁꯥꯒꯤ ꯋꯥꯅꯤ
ꯀꯌꯥ ꯀꯌꯥ ꯆꯪꯕ꯭ꯔꯥ
ꯈꯪꯗꯦ ꯑꯃꯗꯤ ꯍꯦꯜꯂꯝꯒꯅꯤ
ꯑꯣ ꯑꯗꯨꯒꯨꯝꯕꯗ ꯇꯧꯕ꯭ꯔꯣ
ꯑꯧ ꯇꯧꯕꯅꯦ ꯄꯨꯂꯥꯞꯇꯥ ꯍꯥꯏꯕꯅꯤꯗ
ꯅꯨꯄꯥꯏ ꯂꯩꯇ꯭ꯔꯦꯅꯦ ꯅꯍꯣꯏꯗꯤ ꯑꯗꯨ ꯅꯈꯣꯏꯒꯤ ꯃꯄꯨꯒ ꯄꯩꯁꯥ
ꯍꯥꯥ
ꯎꯃ ꯑꯣꯝ
ꯑꯉꯥꯡꯈꯣꯏ ꯃꯅꯥꯛꯇ ꯌꯥꯝ ꯅꯛꯅ ꯂꯩꯒꯅꯣ
ꯑ ꯍꯣ ꯍꯣ ꯍꯣꯏ
ꯃꯣꯏꯁꯥꯟꯅꯁꯅꯣ ꯗꯨꯝ
ꯎꯍ ꯃꯥꯅꯦ ꯇ ꯆ
ꯍꯥꯥ
ꯃꯥꯒꯤ ꯃꯌꯥꯝꯕꯥꯅꯅꯥ ꯍꯞꯄꯤꯕꯒꯤꯅꯦ ꯎ ꯎ ꯍꯜꯂꯣ ꯇꯨꯝꯗꯔ꯭ꯤ
ꯑꯣ ꯍꯥꯟꯕ ꯃꯇꯝ ꯌꯧꯗ꯭ꯔꯤ
ꯑꯣ ꯉꯁꯥꯏ ꯇꯣꯡꯃꯨꯔꯒ ꯑꯩꯅ ꯇꯨꯝꯐꯝꯗ ꯊꯝꯃꯒꯦ ꯍꯧꯒꯠꯄꯥ ꯃꯤꯅꯤꯠ ꯇꯔꯥꯒꯨꯝ ꯃꯈ ꯈ ꯇꯣꯝꯕ ꯂ ꯍꯥꯎꯋꯥꯜꯂꯦꯕ
ꯀꯔꯤꯒꯤꯅꯣ ꯑꯩꯈꯣꯏꯗꯤ ꯉꯁꯥꯏ ꯇꯝꯕ ꯏꯝ ꯇꯝꯂ ꯍꯧꯖꯤꯛ ꯈꯥꯎ
ꯎ ꯁꯤꯟ ꯄꯔꯁꯦ ꯌꯥꯇꯔꯦꯅꯦ ꯍꯧꯖꯤꯛꯀꯥꯟꯁꯦ
ꯑꯣ
ꯃꯥꯒꯤ ꯃꯃꯤ ꯈꯣꯏꯒꯤ ꯗꯨꯀꯥꯟꯗ ꯑꯁꯤ ꯃꯐꯝꯗꯨꯗ ꯑ ꯇꯝ ꯌꯥꯡ ꯆꯥꯟꯂꯒ ꯇꯣꯃꯦꯒ ꯁꯤꯔꯗ ꯁꯥꯃꯟꯕꯒꯤ ꯇꯦꯕ
ꯑꯦ ꯑꯗꯨꯗꯗꯤ ꯐꯦꯟ ꯂꯩꯕꯒꯤꯔꯣ
ꯑꯣ ꯐꯦꯟꯗꯣ ꯂꯥꯛꯑꯦ ꯑꯥꯏ ꯁꯤ ꯍꯥꯏꯕ ꯍꯥꯄꯥ ꯃꯈꯣꯏꯗꯣ
ꯑꯦꯁꯤ ꯑꯦꯁꯤ
ꯍꯣꯏ ꯍꯣꯏ
ꯎ ꯄꯩꯁꯥ ꯃꯌꯥꯝ ꯆꯪꯉꯝꯅꯤꯀꯣ ꯑꯗꯨꯗꯤ ꯅꯪ ꯃꯥꯒꯤ ꯗꯨꯀꯥꯟ ꯁꯦꯝꯕꯗꯅꯁꯨ ꯃꯥꯁꯨ
ꯎꯝ
ꯃꯥꯒꯤ ꯗꯨꯀꯥꯟ ꯁꯦꯝꯃꯀꯥꯟꯗ ꯃꯥꯁꯨ ꯄꯩꯁꯥ ꯃ ꯌꯥꯝ ꯆꯪꯉꯝꯃꯦ ꯍꯥꯏꯕ ꯑꯗꯨꯗꯤ
ꯑ ꯌꯥꯝ ꯆꯪꯗꯦꯗꯥ ꯑꯄꯣ ꯔꯦꯠ ꯇ꯭ꯇꯤ ꯈꯥ ꯇꯥ ꯄꯤꯦꯅ
ꯑ ꯑꯦ ꯁꯤꯒꯨꯝꯕꯗꯤ ꯃꯣꯏ ꯗꯨꯀꯥꯟ ꯃꯄꯨꯅ ꯐꯤꯠ ꯇꯧꯕꯒꯤꯔꯥ
ꯑꯟꯇꯤꯗꯣ ꯂꯤꯁꯤꯡ ꯀꯨꯟꯊ꯭ꯔꯥ ꯂꯥꯛ ꯑ ꯂꯥꯡꯉꯦ ꯍꯥꯏ
ꯎꯝ ꯎꯝ ꯎꯝ ꯍ ꯍꯥꯕ ꯅ ꯑꯃꯨꯛ ꯅꯣꯡꯆꯨꯒꯇꯧꯔ ꯅ ꯆꯨꯕ ꯃꯔꯛ ꯅꯨꯡꯁꯥ ꯊꯣꯛꯄꯒꯤ ꯌꯥꯝ ꯁꯥꯏ
ꯎꯝ ꯑꯗꯨꯗꯤ ꯅꯪꯗꯤ ꯀꯔꯤꯁꯨ ꯌꯥꯎꯕ ꯌꯥꯔꯣꯏꯌꯦꯀꯣ
ꯑ ꯍꯧꯖꯤꯛꯇꯤ ꯎꯝ ꯎꯝ ꯅꯍꯥꯟ ꯀꯧꯈꯤꯕꯗꯨꯗꯤ ꯊꯥꯕꯅꯦꯍ ꯂꯣꯏꯅꯃꯤꯡꯗꯣ ꯑꯅꯤꯔꯛ ꯊꯥꯕꯅꯦ ꯑꯅꯤꯗ ꯑꯗꯨꯒ ꯂꯣꯏꯅ ꯃꯤꯡꯗꯣ ꯂꯧꯊꯣꯛꯄꯤꯌꯦ ꯃꯣꯏꯅ ꯌꯥꯎꯕ ꯌꯥꯗꯦꯅ ꯑꯗꯨꯒꯤ ꯌꯥꯗꯕ ꯇꯥꯕ꯭ꯔꯣ ꯇꯥꯏꯀꯣ ꯇꯥꯕ꯭ꯔꯣ ꯇꯥꯏꯀꯣ ꯆꯃ ꯇꯥꯕ꯭ꯔꯣ ꯇꯥꯏꯀꯣ ꯍꯜꯂꯣ